ꯇꯔꯥꯕ꯭ꯔꯣ꯫
ꯑꯣ ꯇꯥꯏꯌꯦ꯫
ꯀꯩꯗꯧꯔꯝꯃꯤꯅꯣ?
ꯁꯨꯝ ꯂꯩꯔꯝꯃꯤ꯫
ꯎꯝ꯫
ꯎꯝ꯫
ꯁꯥꯎꯟ ꯌꯥꯝ ꯑꯩꯁꯨ ꯁꯨꯝ ꯂꯩꯔꯝꯃꯤ ꯕꯦꯛꯒ꯭ꯔꯥꯎꯟ ꯁꯥꯎꯟ ꯌꯥꯝ ꯇꯥꯍꯜꯂꯛꯀꯅꯣ꯫
ꯎꯝ꯫
ꯎꯝ ꯀꯩꯅꯣ ꯆꯥꯛ ꯏꯁꯤꯡ ꯆꯥꯔꯕꯣ
ꯆꯥꯔꯦ
ꯀꯩ ꯏꯖꯥꯡ ꯆꯥꯔꯕ
ꯀꯥꯡꯁꯣ
ꯎꯝ
ꯅꯪꯗꯤ
ꯑꯩ ꯑꯩ ꯑꯩꯖꯨ ꯀꯥꯡꯆꯣꯏ ꯆꯥꯏ
ꯎꯝ
ꯎꯝ ꯀꯥꯏ ꯀꯩ ꯉꯁꯤꯒꯤ ꯀꯩꯀꯩ ꯆꯠꯂꯨꯔꯕ
ꯉꯁꯤꯒꯤ ꯀꯣꯂꯦꯖꯇ ꯆꯠꯂꯨꯏ
ꯑꯦꯗꯃꯤꯁꯟ ꯇꯧꯔꯝꯃꯕꯣ
ꯇꯧꯔꯝꯃꯦ
ꯀꯔ ꯀ
ꯅꯪꯗꯤ ꯉꯁꯤ ꯀꯩꯀꯩ ꯆꯠꯂꯨꯔꯕ
ꯑꯁ ꯑꯩ ꯉꯁꯤ ꯑ ꯇꯨꯝ ꯍꯩꯒꯠꯂꯛꯑꯦ ꯑꯗꯩꯗꯤ ꯕ꯭ꯔꯁ ꯇꯧꯔꯦ ꯑꯗꯩꯗꯤ ꯋꯥꯁꯔꯨꯝ ꯆꯪꯉꯦ ꯑꯗꯩ ꯏꯔꯨꯖꯊꯣꯛꯑꯦ ꯑꯥꯗꯩ ꯀ꯭ꯂꯥꯁ ꯌꯥꯎꯕ ꯆꯠꯂꯦ
ꯀ꯭ꯂꯥꯁ ꯄꯨꯡ ꯀꯌꯥꯗ ꯂꯣꯏꯒꯦ
ꯀ꯭ꯂꯥꯁꯁꯦ ꯄꯨꯡ ꯇꯔꯨꯛ ꯃꯈꯥꯏꯗꯒꯤ ꯍꯧꯔꯒ ꯄꯨꯡ ꯃꯥꯄꯟꯗ ꯂꯣꯏꯔꯦ
ꯌꯨꯝꯅ ꯄꯨꯡ ꯀꯌꯥꯗ ꯌꯧꯔꯕ
ꯌꯨꯝꯅ ꯄꯨꯡ ꯇꯔꯥꯒ ꯃꯤꯅꯤꯠ ꯇꯔꯥꯗ
ꯎꯝ ꯄꯨꯡ ꯀꯌꯥ ꯆꯪꯒꯦ ꯅꯣꯏ ꯌꯨꯝ ꯌꯧꯕꯗ
ꯄꯨꯡꯖꯦ ꯒꯥꯔꯤ ꯀꯟꯅ ꯊꯧꯔꯗꯤ ꯊꯥꯔꯇꯤ ꯃꯤꯅꯠꯁ
ꯀꯤꯂꯣꯃꯤꯇꯔ ꯀꯌꯥꯅꯣ ꯅꯣꯏ ꯌꯨꯝꯗꯒꯤ
ꯀꯤꯂꫭꯃꯤꯇꯔ ꯀꯨꯟꯃꯨꯛ ꯍꯥꯏꯇꯥꯔꯦ
ꯎꯝ
ꯑꯗꯨꯗꯤ ꯇꯞꯅ ꯇꯞꯅ ꯊꯧꯔꯒꯅ ꯆꯥꯡꯗ ꯊꯧꯔꯒꯅ ꯑꯗꯨꯝ
ꯐꯤꯐꯇꯤ ꯃꯤꯅꯠꯁꯑꯗꯥꯏꯃꯨꯛ ꯆꯪ ꯃꯥꯜ
ꯎꯝ
ꯎꯝ ꯇꯨꯝꯅꯤꯡꯉꯤꯔ ꯇꯧꯏꯖꯤꯕꯣ
ꯌꯦꯁ
ꯀꯩꯒꯤꯅ ꯇꯨꯝꯅꯤꯡꯉꯤꯗꯨꯅ
ꯎꯝ ꯎꯝ ꯄꯣꯊꯥꯅꯤꯡꯕꯒꯤ
ꯑꯗꯗꯣ ꯍꯩ ꯍꯩꯒꯨꯝꯕ ꯆꯥꯅꯤꯡꯕ꯭ꯔꯣ ꯍꯩꯅꯧ ꯆꯥꯅꯤꯡꯕ꯭ꯔꯣ ꯀꯃꯥꯏ ꯇꯧꯒꯦ
ꯆꯥꯅꯤꯉꯤ
ꯎꯪ ꯀꯔꯤ ꯍꯩ ꯆꯥꯅꯤꯡꯉꯤꯅꯣ
ꯍꯩ ꯑꯌꯥꯝꯕ ꯂꯣꯏꯅ
ꯎꯝ
ꯀꯐꯣꯏ ꯆꯥꯅꯤꯡꯉꯤ
ꯀꯐꯣꯏ ꯃꯔꯤꯡ ꯃꯔꯤꯡ ꯃꯔꯤꯡꯒꯤꯗ ꯀꯐꯣꯏ ꯌꯥꯎꯗꯖꯥꯠꯂꯣ
ꯁꯤꯜꯂꯦ
ꯃꯔꯤꯡꯒꯤ ꯃꯔꯤꯡꯒꯤ ꯃꯔꯤꯡꯒꯤ ꯀꯐꯣꯏꯁꯤꯔꯣ ꯁꯤꯜꯂꯤꯁꯦ ꯑꯗꯨ ꯍꯥꯏꯔꯒ ꯑꯩꯅ
ꯌꯥꯝ ꯀꯟꯅ ꯁꯤꯟꯕ ꯅꯠꯇꯦ ꯕꯖꯥꯔꯗ ꯌꯣꯟꯕ ꯑꯊꯨꯝꯕꯤꯗꯣ ꯆꯥꯅꯤꯡꯉꯤꯕ
ꯎꯝ ꯍꯣꯏ ꯆꯥꯁꯤ ꯆꯁꯤ ꯑꯗꯨꯒ ꯀꯩꯅꯣꯗꯣ ꯅꯍꯥꯟ ꯑꯥ ꯅꯍꯥꯟ ꯈꯔꯗꯤ ꯀꯨꯏꯔꯦ ꯑꯁ ꯑꯩꯅ ꯀꯦꯔꯂꯥꯗ ꯀꯐꯣꯏ ꯆꯥꯔꯛꯑꯦ ꯁ꯭ꯋꯥꯏꯃꯨꯛ ꯑꯆꯧꯕ ꯑꯃ ꯑꯁ ꯂꯨꯄꯥ ꯇꯔꯥꯅ ꯀꯩꯅꯣ ꯈꯛꯇꯪ ꯄꯤꯔꯛꯄꯅꯦ ꯑꯩꯅ ꯑꯍꯨꯝ ꯑꯍꯨꯝ ꯂꯩꯔꯑꯦ ꯈꯨꯍꯥꯎꯗꯤ ꯃꯍꯤꯒ ꯐꯥꯌꯥꯝ ꯊꯣꯛꯑꯦ ꯑꯗꯨꯒ ꯗꯨꯝ ꯇꯨꯝꯅ ꯈꯨꯠꯀꯥ ꯆꯨꯔꯒ ꯑꯁ ꯑꯩꯈꯣꯏ ꯃꯅꯕꯥꯎ ꯑꯩꯈꯣꯏ ꯃꯔꯤꯅ ꯑꯍꯨꯝꯗꯨ ꯆꯥꯕꯗꯤ ꯀꯨꯏꯍꯧꯗꯦ ꯄꯗꯨꯨꯞ ꯄꯗꯨꯨꯞ ꯄꯗꯨꯨꯞ ꯄꯗꯨꯨꯞ ꯄꯗꯨꯨꯞ ꯆꯥꯏ ꯑꯗꯩꯗꯤ ꯃꯣꯏꯅꯁꯨ ꯃꯣꯏꯅꯁꯨ ꯄꯨꯗꯨꯞ ꯄꯨꯗꯨꯞ ꯄꯣꯗꯨꯞ ꯆꯥꯁꯤꯜꯂꯛꯑꯦ ꯑꯗꯩꯗꯤ ꯑꯩꯅꯁꯨ ꯄꯨꯗꯨꯞ ꯄꯣꯗꯨꯞ ꯄꯣꯗꯨꯞ ꯄꯨꯗꯨꯞ ꯆꯥꯔꯦ ꯑꯗꯨ ꯍꯥꯎꯔꯦ ꯑꯗꯨ ꯅꯨꯃꯤꯠꯇꯨꯅ ꯑꯗꯣ ꯑꯩꯅ ꯀꯐꯣꯏꯗ ꯈ꯭ꯋꯥꯏꯗꯒꯤ ꯍꯥꯎꯈꯤꯕ ꯅꯠꯇꯦ ꯈꯔ ꯑꯗꯨꯝ ꯆꯥꯕꯗ ꯍꯥꯎꯈꯤꯕ ꯑꯃꯁꯨ ꯂꯩ ꯀꯥꯐꯣꯏꯖꯦ ꯊꯨꯝꯗꯕꯖꯦ ꯈꯪꯕ꯭ꯔꯥ ꯌꯦꯟꯗꯦꯝ ꯃꯅꯥꯗ ꯍꯥꯞꯄꯦꯗꯅ
ꯎꯝ
ꯑꯗꯨꯒ ꯀꯩꯅꯣ ꯇꯧꯕ ꯑꯗꯨꯒ ꯀꯩꯅꯣꯁꯦ ꯍꯥꯞꯆꯤꯜꯂꯒ ꯊꯨꯝ ꯃꯣꯔꯣꯛꯁꯦ ꯍꯥꯞꯆꯤꯜꯂꯒ ꯑꯗꯨꯗ ꯆꯥꯕꯗꯨꯗꯤ ꯑꯁ ꯅꯨꯡ ꯇꯨꯝꯕ ꯅꯨꯡꯗꯤꯟ ꯇꯨꯝꯕ ꯍꯧꯒꯠꯂꯒ ꯑꯗꯨꯃꯥꯏꯅ ꯑꯈꯣꯏ ꯆꯦꯅꯒ ꯇꯧꯔꯝꯃꯒ ꯑꯩꯅ ꯑꯗꯨꯗꯣ ꯁꯥꯏꯕꯗꯨꯗꯤ ꯑꯁ ꯃꯤꯠ ꯀꯥꯁꯤ ꯈꯪꯁꯤꯡ ꯈꯪꯁꯤꯡ ꯁꯤꯡꯏ ꯇꯤꯟ ꯗꯨꯝ ꯆꯨꯝꯃꯦꯍꯦ ꯅꯪ ꯇꯤꯟ ꯆꯨꯝꯗ꯭ꯔꯥ
ꯆꯨꯝꯗꯦ
ꯑꯁ ꯀꯩꯒꯤꯅꯣ ꯅꯪꯗꯤ ꯑꯗꯨꯗꯤ
ꯈꯪꯗꯦ
ꯎꯝ ꯎ ꯇꯧꯔꯦ ꯇꯧꯔꯦ ꯇꯧꯔꯦ ꯇꯧꯔꯦ ꯇꯧꯔꯦ ꯑꯗꯩ ꯆꯥꯔꯦ ꯆꯥꯔꯦ ꯆꯥꯔꯦ ꯍꯥꯎꯔꯦ ꯍꯥꯎꯔꯦ ꯍꯥꯎꯔꯦ ꯅꯣꯏ ꯂꯧ ꯈꯥꯎꯕ ꯍꯧꯔꯦ ꯍꯥꯏꯕ꯭ꯔꯣ ꯑꯦ ꯀꯥꯔꯤ ꯂꯧ ꯐꯧ ꯍꯨꯜꯂꯦ ꯍꯥꯏꯕ꯭ꯔꯣ
ꯍꯨꯜꯂꯦ ꯍꯥꯏꯕ
ꯏꯁꯤꯡ ꯂꯩꯔꯕ꯭ꯔꯣ ꯀꯃꯥꯏ ꯇꯧꯒꯦ
ꯂꯩ ꯏꯁꯤꯡ ꯂꯩꯔꯀꯥꯟꯗꯅꯦ ꯍꯨꯜꯂꯤꯗꯣ
ꯑꯣꯀꯦ ꯑꯣꯀꯦ ꯊꯕꯛꯇꯤ ꯃꯩ ꯆꯠꯂꯝ ꯃꯅꯤ ꯍꯧꯖꯤꯀꯥꯟ ꯃꯥꯌꯦꯞ ꯑꯃꯨꯛ ꯈꯣꯡ ꯂꯧ ꯑꯃꯨꯛ ꯆꯠ ꯊꯕꯛꯇꯤ ꯃꯩ ꯆꯠꯂꯦ
ꯑꯈꯣꯏꯕꯨꯗꯤ ꯆꯠꯇꯕ
ꯅꯣꯏꯕꯨꯗꯤ ꯅꯣꯏꯅꯤꯗꯅ ꯅꯣꯏꯅꯕꯨ ꯀꯔꯤ ꯁꯨꯕ ꯍꯩꯕꯗꯣꯏꯅꯣ ꯎꯝ ꯎꯝ ꯅꯪ ꯀꯩꯀꯩ ꯏꯟꯖꯥꯡ ꯊꯣꯡꯍꯩ ꯎꯇꯤꯗ ꯑꯁꯪꯕ ꯊꯣꯡꯕ ꯍꯩꯕ꯭ꯔꯣ
ꯎꯇꯤ
ꯎꯝ
ꯍꯩꯇꯦ
ꯑꯦ ꯇꯨ ꯃꯗꯤ ꯍꯩꯖꯜꯂꯨꯍꯦ ꯍꯪꯒꯥꯝ ꯊꯣꯡꯕꯗꯤ ꯍꯩꯕ꯭ꯔꯣ
ꯍꯩ
ꯅꯪꯅ ꯈ꯭ꯋꯥꯏ ꯄꯥꯝꯖꯅ ꯊꯣꯡꯕ ꯏꯟꯖꯥꯡꯁꯦ ꯀꯩ ꯏꯟꯖꯥꯡꯅꯣ ꯇꯥꯗ꯭ꯔꯣ
ꯄꯥꯟ ꯏꯔꯣꯝꯕ
ꯑ ꯑꯗꯨꯒ
ꯄꯥꯟ ꯏꯔꯣꯝꯕ
ꯄꯥꯟ ꯌꯥꯝ ꯄꯥꯝꯕ꯭ꯔꯣꯅ
ꯑꯗꯨꯝ ꯄꯥꯝꯃꯦ
ꯌꯦꯟ ꯌꯦꯟ ꯊꯣꯡꯕꯗꯤ
ꯌꯦꯟ ꯊꯣꯡꯕꯅ ꯌꯦꯟ ꯊꯣꯡꯕꯅꯤꯗꯅ ꯁꯟ ꯊꯣꯡꯕꯒ ꯌꯦꯟ ꯊꯣꯡꯕ ꯍꯩ ꯊꯣꯡꯗꯤ ꯊꯣꯡꯍꯟꯗꯦ
ꯑꯦ ꯀꯅꯥꯅ ꯑꯦ ꯍꯣꯏ ꯍꯣꯏ ꯑꯣ ꯆꯨꯝꯃꯦ ꯆꯨꯝꯃꯦ ꯑꯗꯨꯗꯤ ꯀꯔꯤꯅꯣ ꯍꯥꯎꯇꯕꯩꯅꯤꯅꯦ ꯑꯗꯨꯗꯤ
ꯈꯪꯗꯦ ꯑꯝꯇ ꯆꯥꯗ꯭ꯔꯤ ꯃꯣꯏ
ꯎꯝ ꯑꯗꯨꯗꯤ ꯅꯣꯡꯃ ꯑꯩꯅ ꯍꯦꯛ ꯆꯥꯕꯗꯨꯅꯤ
ꯑꯩꯅ ꯍꯦꯛ ꯄꯤꯖꯗꯕ ꯍꯥꯏꯗꯨꯅꯤ
ꯍꯣꯏ ꯑꯗꯨꯁꯨ ꯀꯩꯁꯨ ꯀꯥꯏꯗꯦ ꯗꯨꯅꯦ
ꯎꯝ ꯎꯝ ꯎꯝ ꯑꯣ ꯑꯗꯣ ꯅꯪ ꯁꯥꯕ꯭ꯔꯣ ꯏꯪꯕ꯭ꯔꯣ
ꯌꯥꯝ ꯁꯥꯕ ꯑꯣꯏꯗꯦꯗ ꯏꯪꯗꯤ ꯏꯪꯗꯦꯁ ꯌꯥꯝ ꯁꯥꯏ ꯁꯥꯕ ꯑꯣꯏꯗꯦ ꯈꯔꯗꯤ ꯁꯥꯏ
ꯍꯣꯏ ꯈꯣꯟꯖꯦꯜꯗꯣ ꯈꯔ ꯀꯟꯈꯠꯂꯛꯄ ꯌꯥꯕ꯭ꯔꯥ ꯌꯦꯡꯉꯣ
ꯌꯥꯝ ꯇꯞꯄꯕꯣ
ꯍꯣꯏ ꯇꯞꯄꯤ ꯅꯥꯀꯣꯡꯗꯥꯏꯛ ꯅꯞꯄ ꯉꯥꯡꯉꯣ ꯍꯥꯏꯕ ꯑꯇꯩ ꯐꯣꯟ ꯑꯝ ꯄꯥꯏꯒꯅꯣ ꯍꯥꯏꯕ
ꯎꯝ ꯅꯥꯀꯣꯡꯗ ꯊꯝꯃꯦ ꯑꯩ ꯈꯔ ꯇꯨꯝꯅꯤꯡꯗꯧꯕꯅꯤ
ꯇꯨꯝꯅꯤꯡꯕꯅ ꯂꯣꯏꯗꯣꯔꯦ ꯍꯧꯖꯤꯛ
ꯎꯝ
ꯑꯗꯣ
ꯑꯗꯣ
ꯃꯤꯒꯤ ꯀꯥꯗ ꯂꯩꯔꯤꯔꯣ
ꯅꯠꯇꯦ ꯑꯩ ꯀꯥꯗ
ꯑꯇꯣꯞꯄꯒꯤ ꯈꯣꯟꯖꯦꯜ ꯇꯥꯏꯅꯦ ꯃꯣꯏ ꯂꯥꯛꯏꯔꯣ
ꯃꯣꯏ ꯑꯇꯩꯁꯤꯗ ꯃꯣꯏ ꯑꯅꯤꯃꯨꯛ ꯂꯩꯕ
ꯎꯝ ꯃꯆꯤꯝ ꯃꯅꯥꯎꯗꯨꯔꯣ
ꯑꯥꯎ
ꯑꯣ ꯀꯩ ꯅꯨꯃꯤꯠꯅꯣ ꯉꯁꯤꯗꯤ ꯃꯣꯏꯅ ꯑꯣꯏꯅ ꯅꯣꯏ ꯀꯥ ꯂꯥꯛꯏꯁꯤꯅ
ꯀꯅꯥꯝ ꯂꯩꯇꯕꯩ ꯑꯩ ꯅꯠꯇꯅ
ꯑꯣ ꯐꯔꯦ ꯐꯔꯦ ꯐꯔꯦ ꯅꯪꯒꯤ ꯔꯨꯝꯃꯦꯠ ꯑꯃꯗꯨꯗꯤ ꯀꯩꯗꯧꯉꯩ ꯂꯥꯛꯀꯅꯤ ꯍꯥꯏꯒꯦ
ꯔꯨꯝꯃꯦꯠ ꯑꯃ ꯀꯥ ꯍꯣꯡꯈꯔꯦ
ꯅꯠꯇꯦꯍꯦ ꯑꯩꯅ ꯍꯥꯏꯕꯗꯤ ꯑꯃ ꯁꯣꯝꯅꯀꯥꯟ ꯇ꯭ꯔꯥꯟꯁꯐꯔ ꯇꯧꯁꯤꯜꯂꯛꯇꯣꯏꯗꯣ
ꯑꯗꯨ ꯃꯦꯟꯇ ꯗꯦꯠ ꯁꯚꯦꯟ ꯑꯩꯠ ꯑꯣꯏꯗꯧ ꯃꯥꯜꯂꯦ
ꯎꯝ ꯐꯔꯦ ꯐꯔꯦ ꯐꯔꯦ ꯆꯥꯛꯇꯤ ꯀꯅꯥ ꯊꯣꯡꯉꯤ ꯉꯁꯤ ꯑꯣ ꯃꯣꯏꯅ ꯊꯣꯡꯉꯦ ꯑꯣ ꯐꯔꯦ ꯐꯔꯦ ꯑꯗꯣ ꯈꯪꯗꯦ ꯅꯣꯡ ꯆꯥꯛ ꯇꯨꯕ꯭ꯔꯣ ꯆꯨꯕ꯭ꯔꯣ ꯅꯣꯏ ꯑꯗꯥꯏꯗ
ꯆꯨꯗꯦ ꯃꯪꯉꯦ ꯅꯣꯏ ꯑꯗꯗꯤ ꯅꯣꯡ ꯆꯨꯕ꯭ꯔꯣ
ꯑꯈꯣꯏꯁꯤ ꯃꯪ ꯉꯁꯥꯏ ꯍꯥꯏꯐꯦꯠꯇꯪ ꯃꯔꯨ ꯑꯃꯅꯤ ꯈꯤꯛꯑꯝꯃꯦ ꯑꯗꯩ ꯅꯨꯡꯁꯥ ꯐꯖꯅ ꯁꯥꯗꯣꯔꯛꯑꯦ ꯍꯧꯖꯤꯛ
ꯎꯝ
ꯍꯧꯖꯤꯛꯀꯥꯟꯅ ꯋꯦꯗꯔꯁꯦ ꯉꯥꯎꯔꯦ ꯍꯥꯏꯕ
ꯑꯥꯎꯔꯦ ꯅꯣꯡ ꯆꯨꯒꯗ꯭ꯔꯥ ꯍꯥꯏꯔꯒ ꯆꯨꯖꯨ ꯁꯨꯡꯆꯨ ꯆꯨꯔꯛꯇꯦ
ꯂꯧ ꯏꯁꯤꯡ ꯂꯩꯅꯗ꯭ꯔꯦ ꯃꯤꯒꯩ
ꯃꯥꯅꯦ ꯂꯧ ꯎꯕ ꯃꯤꯗꯗꯤ ꯋꯥꯔꯝꯗꯣꯏꯅꯦ ꯂꯧꯁꯦ ꯎꯗꯗꯤ ꯁꯨꯌꯥꯃꯛ ꯌꯥꯗꯕ꯭ꯔꯥ ꯌꯥꯗꯦ ꯃꯔꯝꯗꯤ ꯂꯧ ꯎꯗ꯭ꯔꯗꯤ ꯑꯈꯣꯏ ꯀꯥꯏꯗꯒꯤ ꯆꯥꯅꯤ ꯅꯠꯇ꯭ꯔꯥ
ꯎꯝ
ꯆꯦꯡ ꯀꯅꯥꯅ ꯄꯨꯊꯣꯛꯄꯤꯒꯅꯤ ꯎꯝ ꯎꯗꯣ ꯁꯦꯛꯃꯥꯏꯖꯤꯡꯗ ꯆꯠꯂꯗꯤ ꯍꯜꯂꯛꯄꯗꯨꯕꯨꯗꯤ ꯑꯩꯅ ꯊꯤꯟꯕꯤꯅꯤꯗ
ꯑꯃ ꯑꯩꯒ ꯆꯠꯃꯤꯟꯅꯗꯧ ꯃꯤꯗꯨꯅꯗꯤ ꯀꯃꯥꯏꯅ ꯇꯧꯕ ꯑꯩꯕꯨꯗꯤ ꯐꯩꯔꯦ
ꯑꯦ ꯑꯗꯨ ꯃꯣꯏꯅ ꯌꯥꯔꯛꯀꯅꯤ ꯀꯩꯅꯣ ꯅꯪꯅ ꯐꯖꯅ ꯍꯥꯏꯔꯗꯤ ꯏꯅꯛ ꯅꯛꯄꯁꯤꯕꯨ ꯀꯩꯅꯣꯅ
ꯎꯝ
ꯑꯗ ꯃꯥ ꯌꯥꯔꯛꯇ꯭ꯔꯗꯤ ꯑꯩꯅ ꯅꯪ ꯃꯥ ꯆꯠꯍꯟꯈ꯭ꯔꯅꯤ ꯂꯥꯏꯟꯗ ꯑꯗꯨꯒ ꯅꯪꯅ ꯑꯩꯅ ꯄꯨꯔꯅꯤ
ꯊꯝꯅꯥ ꯊꯝꯕꯧ ꯊꯝꯕꯥꯜ ꯂꯛꯇ ꯊꯥꯗꯣꯛ ꯄ ꯁꯥꯃꯨꯒꯨꯝ ꯅꯤꯡꯇꯝꯅ ꯀꯩꯅꯣꯗꯤ ꯐꯣꯟ ꯅꯨꯡꯉꯩ ꯃꯩ ꯑꯗꯨꯝ ꯌꯥꯎꯔꯤꯕ ꯅꯠꯇ꯭ꯔꯣ
ꯈꯔ ꯌꯥꯎꯔꯤ
ꯑꯦꯠꯃꯤꯁꯟꯗꯤ ꯀꯩꯗꯧꯉꯩ ꯂꯥꯁ ꯗꯦꯠ ꯑꯣꯏꯕꯥ
ꯁꯤꯛꯁ
ꯁꯤꯛꯁꯇꯥ ꯑꯩꯒꯤ ꯏꯅꯥꯎꯄꯥ ꯑꯃꯁꯨ ꯇꯝꯃꯤ ꯇꯝꯕꯅꯤ ꯐꯥꯔꯁ ꯁꯦꯃꯤꯁꯇꯔ
ꯎꯝ
ꯅꯪꯅ ꯁꯦꯅꯤꯌꯔ ꯁꯥꯔꯅꯤ ꯍꯧꯖꯤꯛ ꯅꯣꯏꯗꯣ ꯑꯥꯏꯠ ꯁꯦꯃꯤꯁꯇꯔꯐꯧ ꯇꯝꯃꯦ ꯍꯥꯏꯕ꯭ꯔꯥ ꯂꯧꯊꯣꯛꯎꯨꯏ ꯍꯥꯏꯕ꯭ꯔꯥ ꯀꯩꯅꯣ ꯍꯥꯥ
ꯑꯦꯠ ꯑꯦꯠ ꯁꯦꯃꯤꯁꯇꯔ ꯗꯨ ꯌꯥꯏ ꯑꯗꯨꯐꯥꯎ ꯇꯧꯖꯒꯦꯁꯨ ꯌꯥꯏ ꯁꯤꯛꯁ ꯁꯦꯃꯤꯁꯇꯔꯐꯧ ꯇꯧꯒꯦꯁꯨ ꯌꯥꯏ ꯇꫭꯛꯊꯣꯛꯄꯁꯨ ꯌꯥꯏ ꯁꯤꯛꯁ ꯁꯦꯝꯗ
ꯎꯝ ꯅꯪꯒꯤꯗꯤ ꯀꯔꯤ ꯄ꯭ꯂꯥꯟ ꯂꯩꯕ
ꯁꯤꯛꯁꯇꯥ ꯑꯗꯨꯝ ꯂꯧꯊꯣꯛꯑꯅꯤꯗ
ꯁꯤꯛꯁꯇ ꯑꯗꯨꯝ
ꯎꯝ
ꯎꯝ